ꯎꯝ ꯆꯜꯂꯣ ꯗꯤꯖꯤ ꯄꯤ ꯗꯤꯖꯤ ꯄꯤ ꯏꯁꯄꯤꯀꯤꯡ
ꯎꯝ ꯐꯥꯝ ꯇꯨꯕꯨ ꯂꯣꯏ ꯇꯧꯁꯜꯂ ꯍꯣꯠꯅꯤ
ꯅꯪꯒꯤ ꯍꯟꯗꯛ ꯑꯁꯤꯗ ꯐꯥꯝ ꯑꯃ ꯇꯧꯅꯤ ꯍꯥꯏꯖ‌ꯦ ꯀꯃꯥꯏꯅ ꯇꯧꯕꯅꯣ
ꯐꯥꯝ ꯇꯧꯔꯗꯕꯅꯤ ꯉꯥ ꯍꯥꯏꯈ꯭ꯔꯦ ꯀꯔꯤ ꯉꯥ ꯂꯥꯛꯇ ꯂꯩꯔꯤꯅꯦ ꯇꯧꯔꯤꯁꯦ ꯑꯩꯅ ꯐꯣꯔꯦꯟꯒꯤ ꯉꯥꯀ꯭ꯔꯥꯗ ꯑꯣꯏꯅ ꯊꯝꯒꯦꯇꯧꯕꯅꯦ꯫
ꯉꯀ꯭ꯔꯥ
ꯐꯣꯔꯦꯟꯒꯤ ꯉꯥꯀ꯭ꯔꯥꯗ ꯑꯣꯏꯅ ꯌꯣꯛꯀꯦ ꯇꯧꯕꯅꯦꯕ ꯎꯝ ꯑꯆꯧꯕꯗꯣ꯫
ꯑꯁ ꯑꯩ ꯑꯗꯨ ꯄꯥꯝꯗꯦꯃꯦ ꯄꯣꯔꯣꯡ ꯑꯣꯏꯅ ꯄꯥꯝꯃꯦ ꯄꯣꯔꯣꯡꯒꯨꯝꯕ ꯑꯗꯒꯤ ꯉꯥꯇꯣꯟꯒꯨꯝꯕ ꯑꯗꯒꯤ ꯄꯦꯡꯕꯥꯒꯨꯝꯕ ꯑꯗꯨꯝ ꯑꯩꯈꯣꯏꯒꯤ ꯃꯅꯤꯄꯨꯔꯒꯤ ꯑꯩꯈꯣꯏꯒꯤ ꯂꯣꯀꯦꯜꯒꯤ ꯉꯥꯁꯤꯡꯁꯦ ꯑꯩꯈꯣꯏꯒꯤ ꯀꯩꯅꯣ ꯑꯣꯏꯕꯁꯤꯡꯁꯦ ꯁꯤ ꯄꯥꯝꯕ ꯍꯥꯏꯇꯥꯔꯦ꯫
ꯎꯝ꯫ ꯌꯥꯏ ꯇꯧꯕ ꯌꯥꯏ ꯑꯗꯨ ꯍꯥꯏꯔꯒ ꯑꯩ꯫
ꯑꯃꯃꯪ
ꯑꯣꯛ ꯈꯤꯇ ꯂꯣꯏꯔꯒ ꯂꯣꯟ ꯈꯤꯇ ꯂꯧꯒꯦꯅ ꯇꯧꯔꯤ꯫ ꯇꯥꯕ꯭ꯔꯣ꯫ ꯍꯜꯂꯣ꯫ ꯕꯥꯇꯤꯟꯗꯨꯅ ꯂꯧꯈꯠꯂꯣꯃꯤ꯫ ꯇꯥꯔꯤꯕ꯭ꯔꯣ꯫ ꯍꯥꯜꯂꯣ ꯍꯥꯜꯂꯣ ꯏꯁꯄꯤꯀꯤꯡ꯫